ꯍ
ꯗꯅ
ꯐꯝꯃꯤꯌꯦ ꯐꯝꯃꯤꯌꯦ
ꯀꯅꯥ ꯀꯅꯥ ꯂꯩꯕ
ꯥꯟ ꯄꯥꯒ
ꯑꯣꯝ ꯄꯥꯒ
ꯎ
ꯌꯨꯝꯗ ꯂꯩꯕ꯭ꯔꯣ
ꯍꯣꯏ
ꯍꯣꯏ ꯑ ꯀꯃꯦ ꯊꯣ ꯆꯔꯣ ꯀ ꯑꯨꯕꯛꯇꯗꯤ ꯑꯥ ꯀꯥꯎ ꯀꯥꯎ
ꯀꯥꯎꯈ꯭ꯔꯦ
ꯌꯥꯝ ꯊꯨꯅ ꯀꯥꯎꯋꯤꯗ
ꯉꯅꯨ ꯆꯥꯏꯌꯦ ꯚꯥꯏ
ꯆꯥꯕꯤꯒꯗꯕꯅꯤ ꯆꯥꯕꯤꯒꯗꯕꯅꯤ ꯑꯩꯒꯤꯁꯨ ꯊꯤꯜꯂꯑꯣꯅꯦ ꯑꯗꯨꯗꯤ
ꯂꯩꯇꯦ ꯅꯣꯏ ꯆꯥꯊꯣꯛꯈ꯭ꯔꯦ ꯑꯩꯅ
ꯑꯣꯧ ꯍꯥꯏꯔꯒ ꯄꯨꯔꯛꯇꯦꯕꯀꯣ ꯅꯪ
ꯅꯣꯏ ꯆꯥꯊꯣꯛꯈ꯭ꯔꯦ
ꯆꯤꯟꯊꯤ ꯄꯨꯔꯛꯅꯤꯡꯗ꯭ꯔꯗꯤ ꯄꯨꯔꯛꯅꯤꯡꯗꯦ
ꯐꯔꯗꯤꯦ ꯏꯃꯥꯅ ꯌꯣꯝꯕꯤꯗꯦ ꯚꯥꯏ
ꯌꯣꯝꯗ꯭ꯔꯁꯨ ꯄꯨꯔꯛꯀꯗꯕꯅꯤꯅꯦ
ꯃꯣꯏ ꯆꯥꯒꯦꯅ ꯇꯣꯉꯥꯟꯅꯣ ꯂꯧꯣꯊꯣꯛꯈ꯭ꯔꯕꯗꯨ ꯀꯃꯥꯏꯅ ꯌꯣꯝꯡꯂꯛꯈꯤꯔꯣ
ꯌꯥꯔꯣꯏ ꯑꯩꯁꯨ ꯈꯔ ꯄꯨꯒꯦ ꯍꯥꯏꯒꯗꯕꯅꯤꯅꯦ ꯑꯗꯨ ꯄꯥꯎ ꯍꯥꯏꯕ ꯍꯩꯇꯕ ꯀꯏꯒꯦ
ꯃꯣꯏ ꯆꯥꯛ ꯑꯄꯤꯛꯄꯗꯣ ꯍꯥꯞꯄꯤꯦꯕ
ꯑꯁ ꯆꯥꯈꯠꯂꯦꯗ
ꯀꯦꯕ
ꯄꯨꯛ ꯆꯥꯒꯦꯕ
ꯀꯣ
ꯎꯝ
ꯎꯝ
ꯇꯥꯏ ꯇꯥꯏ
ꯍꯌꯦꯡ ꯋꯥꯀꯤꯡ ꯆꯠꯁꯦ
ꯀꯩꯅꯣ ꯋꯥꯀꯤ꯭ꯔꯣ
ꯄꯀꯤꯡ ꯆꯁꯦ ꯍꯥꯏꯌꯦ ꯅꯪ ꯅꯥꯕ ꯐꯔꯕꯣ ꯅꯪ ꯅꯥꯕ ꯐꯔꯕꯣ
ꯑ ꯑꯗꯔꯤꯗ ꯏꯗꯥꯛ ꯆꯥ ꯂꯩꯦ ꯍꯧꯖꯤꯛꯁꯨ ꯆꯥꯛꯂꯥꯛꯑꯝꯃꯤ ꯆꯥꯛꯒꯦ ꯇꯧꯔꯤ
ꯎꯝ
ꯆꯥꯡꯟ ꯆꯥꯡ ꯊꯣꯡꯉꯕꯣ
ꯊꯣꯡꯒꯦ ꯇꯧꯔꯤꯕꯅꯦ ꯍꯧꯖꯤꯛ ꯊꯣꯡꯒꯦ ꯇꯧꯔꯤꯑꯦ ꯍꯧꯖꯤꯛ
ꯑ ꯀꯩꯃ ꯊ ꯆꯒꯤꯔꯣ
ꯆꯝꯐꯣꯏ
ꯆꯐ ꯑꯍꯥꯎ ꯑꯥꯎ ꯑꯍꯥꯎ ꯍꯥꯎ ꯋꯥ ꯆ ꯍꯥꯎ ꯋꯥꯅꯦ ꯆ
ꯍꯥꯎꯕꯗꯣ ꯆꯥꯅꯤꯡꯗ꯭ꯔꯦ ꯆꯥꯃꯟꯕꯩ
ꯁꯤ ꯌꯥꯔꯦ ꯏꯕꯕ
ꯑꯩꯒꯤꯁꯨ ꯈꯔ ꯄꯤꯔꯛꯑꯣ ꯑꯗꯨꯗꯤ ꯃꯊꯟꯇ ꯆꯥꯕ ꯌꯥꯕ꯭ꯔꯥ
ꯅꯕꯨꯡ ꯂꯩ ꯁꯤꯗꯤ ꯅꯕꯨꯡꯗꯗꯤꯪ ꯍꯪꯉꯣ
ꯌꯥꯗꯦꯕ ꯃꯥꯁꯨ
ꯍꯥꯎ ꯍꯥꯕꯨꯡ ꯈꯛꯇ ꯆꯥꯔꯒꯗꯣꯏꯅꯤ
ꯅꯪ ꯅꯪꯅꯦꯅꯦ ꯆꯥ ꯍꯥꯏꯗꯣ ꯑꯩꯗꯤ ꯆꯥꯗꯦꯅꯦ
ꯀꯥꯏꯗꯕ꯭ꯔꯣ
ꯀꯥꯏ ꯤꯇꯦ ꯅ ꯀꯥꯟꯅꯤ ꯀꯩ ꯀꯩ ꯇꯧꯂ
ꯀꯍꯃ
ꯀꯔꯤ ꯀꯔꯤ ꯊꯕꯛ ꯇꯧꯔꯒ ꯂꯩꯕ꯭ꯔꯣ
ꯎꯝ ꯍꯧꯖꯤꯛ ꯔꯨꯝ ꯁꯦꯡꯒꯅꯤ ꯑꯗꯨꯒ ꯆꯥꯅ ꯆꯥꯝꯅꯊꯣꯛ ꯣꯡꯅꯤ ꯂꯣꯏꯕ ꯃꯇꯨꯡꯗ ꯎ ꯑꯃꯨꯛꯀ ꯀꯩꯅꯣ ꯇꯧꯅꯤ ꯐꯤ ꯁꯨꯒꯅꯤ
ꯁꯣꯡ ꯌꯥꯝꯃꯤꯅꯦ
ꯆꯥꯛ ꯆꯥꯔꯒ ꯇꯨꯝ ꯐꯅꯤ
ꯌꯦꯅꯤ ꯆꯗꯦ
ꯑꯩꯅꯅꯨꯡ ꯁꯟꯗꯦ ꯀ꯭ꯂꯥꯁ ꯂꯩꯌꯦ ꯚꯏ
ꯑꯗꯨ ꯅꯒꯤ ꯅꯣꯏꯒꯤ ꯁꯤꯦꯃꯤꯁꯇꯔꯗꯣ ꯀ꯭ꯂꯥꯁ ꯍꯧꯔꯕꯣ
ꯍꯧꯈ꯭ꯔꯦ ꯑꯩꯅ ꯆꯠꯇꯕꯩꯅꯦ ꯍꯞꯇꯥ ꯃ ꯌꯧꯔꯨꯔꯦ
ꯆꯠꯂꯨꯔꯣ ꯆꯠꯂꯨꯔꯣ
ꯃꯟꯗꯦꯗꯩ ꯆꯠꯄ ꯍꯧꯔꯗꯤ ꯔꯤꯒꯨꯂꯔꯗ ꯆꯠꯈ꯭ꯔꯅꯤ
ꯑꯣꯀꯦ ꯨꯖꯔꯥ ꯔꯤꯒꯨꯂꯔ ꯑꯣꯏꯅ ꯆꯠꯂꯨꯀꯣ ꯅꯅꯥꯎ ꯃꯄꯥ ꯑꯗꯨꯒ ꯁꯤꯦ ꯔ ꯇꯔ ꯇ ꯎꯒꯅ
ꯇꯧꯒꯅꯤ
ꯑꯣꯁꯃꯥꯟ ꯌꯥꯝ ꯇꯧꯅꯨꯀꯅ ꯆꯩ ꯂꯥꯛꯀꯅꯤ ꯆꯥꯏ ꯌꯥꯝꯅꯤ ꯀ ꯑꯗꯨꯝ
ꯎꯝ ꯔꯤꯒꯨꯂꯔ ꯆꯠꯂꯗꯤ ꯀ꯭ꯂꯥꯁ ꯀꯣꯂꯦꯖ ꯑꯗꯨꯝ ꯂꯩꯒꯅꯤ ꯅꯪꯒꯤ ꯃꯇꯝ ꯑꯣꯀꯦ ꯑꯗꯨꯒ ꯋꯥꯔ ꯍꯜꯂꯛꯄꯗ ꯇꯨꯝꯈ꯭ꯔꯅꯤ
ꯋꯥꯒꯦꯔ ꯋꯥ ꯔꯣꯏꯔ ꯄꯨꯟꯁꯤꯒꯤ ꯊꯕꯛꯅꯤ ꯀꯩꯅꯣ ꯑꯗꯨꯗꯤ
ꯑ ꯋꯥꯒꯅꯤ
ꯋꯥꯔꯣꯏ ꯋꯥꯔꯣꯏ ꯋꯥꯔꯦꯁꯨꯨ ꯀꯟꯅ ꯒꯗꯝꯅꯤ
ꯎꯝ ꯋꯥꯔꯒ ꯅꯪꯕꯨ ꯋꯥꯔꯤ ꯁꯥꯔꯔꯣꯏ
ꯎꯝ ꯁꯥꯗ꯭ꯔꯁꯨ ꯇꯨꯝꯈ꯭ꯔꯣ ꯌꯥꯏꯑꯦ ꯑꯩꯗꯤ
ꯌꯥꯏꯀꯣ ꯁꯦꯡꯕ
ꯎꯝ
ꯍꯣꯏ ꯍꯣꯏ ꯀꯩꯁꯨ ꯀꯥꯏꯗꯦ ꯌꯥꯏꯅꯤ
ꯋꯥꯔꯤ ꯂꯤꯔꯛꯑꯣ
ꯎꯝ ꯂꯤꯕ ꯍꯩꯇꯦ ꯅꯪ ꯂꯤꯔꯣ
ꯅꯣꯡꯃꯁꯤꯀꯣ ꯅꯨꯨꯄꯥ ꯑꯃꯁꯦ ꯁꯤꯒꯤꯅꯦ ꯊꯣꯛꯂꯛꯑꯦ ꯍꯥꯏꯕꯀꯣ
ꯍꯥꯏ
ꯑꯗꯨꯒ ꯅꯨꯄꯥ ꯑꯃꯗꯣ ꯑꯗꯨ ꯅꯨꯄꯥꯗꯣ
ꯎꯝ
ꯅꯨꯡ ꯅꯨꯡꯗꯀꯣ
ꯎꯝ
ꯇꯥꯒꯔ꯭ꯕ
ꯑꯣ
ꯑꯗꯨꯒ ꯍꯧꯒꯠꯂꯛꯑꯒ ꯑꯁ ꯁꯤꯔꯝꯅꯤꯗꯅ ꯍꯥꯏ ꯌꯥꯏ ꯌꯥꯟ ꯇꯕ꯭ꯔꯥ
ꯍꯣꯏ
ꯒ꯭ꯌꯥꯟ ꯇꯥꯔꯣꯏ ꯑꯉꯥꯡꯅꯤꯅ
ꯁꯤꯈ꯭ꯔꯕ ꯅꯨꯄꯥꯗꯣ
ꯁꯤꯅꯤꯡꯉꯦ ꯍꯥꯏꯅ ꯊꯣꯛꯂꯛꯑꯒ ꯑꯁ ꯁꯤꯕꯨ ꯁꯤꯔꯕꯝꯅꯤꯗ ꯍꯥꯏꯅ ꯅ ꯍꯥꯏ ꯍꯥꯏꯌꯦ
ꯈꯪꯉꯦ ꯑꯗꯨ ꯑꯗꯨ ꯋꯥꯔꯤ ꯑꯠ ꯗꯨ ꯋꯥꯔꯤꯒ ꯃꯥꯟꯅꯕ ꯈꯔ ꯅꯨꯄꯥ ꯑꯃꯗꯨ ꯀꯩꯅꯣ ꯃꯥꯗꯨ ꯍꯤꯡꯗ꯭ꯔꯕꯒꯤ ꯅꯨꯡꯗꯥꯡꯗ ꯃꯊꯟꯇ ꯁꯤꯈ꯭ꯔꯒꯦꯅ ꯊꯣꯛꯑꯦ ꯍꯥꯏꯌꯦ ꯑꯗꯨꯒ ꯍꯅꯨꯕꯤ ꯑꯃ ꯊꯦꯡꯅꯩ ꯌꯥꯏꯌꯦ ꯅꯪ ꯀꯗꯥꯏ ꯀꯦꯔ ꯅ ꯍꯅꯨꯕꯤꯅ ꯍꯪꯕ ꯀꯥꯟꯗ ꯅꯨꯄꯥꯗꯨꯅ ꯎꯝ ꯑꯩ ꯁꯤꯗ ꯎꯝ ꯁꯤꯅꯤꯉꯥꯏ ꯊꯣꯛꯄꯅꯤ ꯍꯥꯏꯌꯦ ꯑꯗꯨ ꯑꯗꯨꯗꯤ ꯀꯩꯒꯤ ꯇꯣꯔ ꯆꯥꯏ ꯄꯨꯔ ꯆꯠꯂꯤꯕꯅꯣ ꯍꯥꯏꯔꯒ ꯎꯝ ꯀ ꯀꯩ ꯍꯥꯏꯕ
ꯍꯔꯦ ꯂꯤꯟꯅ ꯑꯩꯕꯨ ꯆꯤꯛꯉꯗꯤ ꯑꯩ ꯁꯤꯔꯣꯏꯗ꯭ꯔꯣꯅ ꯍꯥꯏ ꯍꯥꯏꯕꯗꯨꯔꯣ
ꯑꯣ ꯌꯥ ꯑꯗꯨꯗꯤ ꯑꯩ ꯅꯪꯕꯨꯛ ꯉꯅꯤꯈ꯭ꯔꯦꯀꯣ
ꯎꯝ ꯅꯪꯅꯤꯅꯦ ꯑꯗꯨꯒꯨꯝꯕꯗꯨꯗꯤ
ꯁꯤꯁ
ꯑꯗꯨꯒꯨꯝꯕꯗꯣ ꯅꯪꯅꯤꯅꯦ
ꯀꯥꯏꯗ꯭ꯔꯣ
ꯏꯀꯥꯏ ꯕꯤꯗꯦ
ꯍꯨꯝ ꯅꯪꯗꯤ ꯏꯀꯥꯏꯕ ꯍꯩꯔꯣꯏ
ꯅꯪꯀꯣꯜ ꯅꯀꯣꯟ ꯅꯪꯀꯣꯟꯁ ꯌꯥꯝ ꯐꯖꯩꯅꯦ ꯁꯛꯀꯌꯥꯝ ꯐꯖꯔꯝꯗꯧ ꯃꯥꯂꯦ
ꯅ ꯈꯣꯟ ꯒ ꯌꯥꯝ ꯐꯖꯩꯅꯦ
ꯀꯥꯅꯤꯡꯒꯦ
ꯁꯦꯡꯕ ꯍꯥꯏꯔꯒ ꯃꯤꯑꯣꯏꯕ ꯍꯥꯏꯕꯁꯤ ꯑꯁꯦꯡꯕ ꯍꯥꯏꯔꯗꯤ ꯇꯥꯅꯤꯡꯗꯕꯅꯤ
ꯍꯥ ꯑꯩ ꯉꯁꯤꯗꯤ ꯈꯪꯅꯦ ꯀꯩꯒꯤ ꯅꯨꯄꯤꯁꯤꯡ ꯑꯁꯨꯛ ꯊꯤꯕ ꯅꯨꯄꯥꯕꯨ ꯄꯥꯝꯕ꯭ꯔꯥ ꯈꯜꯂꯒ
ꯃꯆꯤꯟꯗꯨ ꯌꯥꯝ ꯊꯨꯝꯔꯝꯕ ꯋꯥꯅꯤꯅꯦ
ꯅꯅꯨ
ꯐꯩ ꯐꯩ ꯇꯧ ꯇꯧ
ꯅꯅꯥꯕꯨꯅꯧ
ꯀꯅꯥꯕ꯭ꯔꯥ ꯈꯪꯗꯦ ꯃꯄꯨꯅ ꯃꯄꯨꯅ ꯍꯪꯅꯔꯛꯑꯦ ꯀꯅꯥꯕꯨꯅꯣꯅ
ꯑꯣ ꯎꯝ ꯑ
ꯗꯤ ꯑꯦꯝꯗ ꯀꯥꯕ ꯅꯨꯡꯉꯥꯏꯕ꯭ꯔꯥ
ꯅꯨꯡꯉꯥꯏꯇ
ꯀꯩꯒꯤꯦ
ꯑꯩꯈꯣꯏꯅꯥꯝꯕ ꯅꯨꯄꯤ ꯂꯩꯕ꯭ꯔꯣ
ꯑꯩꯔꯣ
ꯑꯥꯎ
ꯑꯩꯈꯣꯏꯗꯤ ꯎꯝ ꯄꯥꯈꯪꯅꯤ ꯄꯥꯈꯪ
ꯑꯗꯣ ꯃꯥ ꯅꯪꯒꯤ ꯁꯥꯏꯗꯨꯅ ꯈꯪꯉꯛꯑꯗꯤ ꯑꯩ ꯁꯥꯎꯔꯣꯏꯗ꯭ꯔꯣꯃ
ꯀꯅꯥꯕꯨ ꯁꯥꯎꯗꯦꯕ
ꯅꯪ ꯅꯨꯄꯤ ꯑꯇꯣꯞꯄꯕꯨ ꯋꯥꯔꯤ ꯁꯥꯟꯅꯕꯗꯨꯝ
ꯀꯥꯏꯗꯅꯣ ꯀꯥꯏꯗ ꯋꯥꯔꯤ ꯁꯥꯒꯦ ꯑꯩ
ꯍꯧꯖꯤꯛ
ꯍꯧꯖꯤꯛ ꯀꯣꯜ ꯇꯧꯔꯤꯁꯤꯔꯣ
ꯍꯣꯏ
ꯆꯦꯇꯤ ꯃꯉꯥ ꯉꯥꯡꯅꯕꯅꯤꯗ
ꯑꯌꯥ ꯑꯩꯗꯤ ꯐꯒꯤ ꯐꯅꯤ ꯐꯒꯤ ꯐꯒꯤꯅꯦ ꯌꯥꯗ꯭ꯔꯦ
ꯀꯔꯤ ꯐꯒꯤ ꯐꯒꯤꯗꯤ ꯌꯥꯗꯕ ꯅꯨꯡꯁꯤꯕ ꯍꯧꯔꯔꯕ ꯑ ꯃꯥꯏ ꯀꯥ ꯌꯥꯝ ꯅꯣꯛꯅꯤꯡꯉꯤꯅ
ꯅ ꯅꯨꯄꯤꯤꯁꯨꯣ ꯇꯧꯅꯈꯣ
ꯍꯥꯟ ꯅ ꯇꯧꯅꯈꯦꯗ
ꯑꯃꯨꯛ ꯍꯟꯖꯤꯟꯅꯔꯣꯏꯗ꯭ꯔꯣ ꯅꯣꯏꯅꯤ
ꯖꯤꯅ ꯔꯍꯤꯗ
ꯀꯩꯒꯤꯅꯣ ꯐꯠꯇꯕ꯭ꯔꯣ ꯅꯨꯄꯤꯗꯣ
ꯎꯝ ꯅꯪ ꯀꯨꯝꯅꯥ
ꯎꯝ ꯀꯅꯥꯅ ꯑꯩ ꯐꯠꯇꯦ ꯍꯥꯏꯔꯤꯕ ꯅꯨꯡꯉꯟꯅ
ꯃꯤꯅ ꯄꯥꯎ ꯍꯥꯏꯔꯛꯏꯅꯦ
ꯅꯅꯦꯦ ꯐꯖꯅ ꯊꯤꯔꯤꯕ ꯃꯥꯂꯦꯀꯣ ꯃꯤ ꯃꯔꯝꯗ
ꯑꯩꯈꯣꯏ ꯀꯨꯟꯗꯁꯨ ꯑꯩꯈꯣꯏ ꯑꯄꯩ ꯂꯩ
ꯀꯣꯏꯒꯤꯦꯟꯅ ꯊꯤꯕ꯭ꯔꯣ
ꯀꯅꯣ
ꯅꯪꯒꯨ
ꯍꯥꯏꯗ
ꯃꯤ ꯃꯔꯝꯗ ꯊꯤꯔꯤꯕꯗꯨ ꯀꯣꯏꯒꯦꯅ ꯊꯤꯕ꯭ꯔꯣꯕ
ꯇꯨꯝꯅꯤꯡꯉꯥꯏꯇ ꯅꯪꯒꯤ ꯋꯥꯇꯥꯁꯤꯗꯤ ꯏꯕꯦꯝꯃ
ꯂꯣꯏꯗꯧꯔꯦ ꯂꯣꯏꯗꯧꯔꯦ
ꯑꯣꯏꯁꯨ ꯑꯣꯏꯔꯣꯏꯗꯕꯗ
ꯑꯗꯨ ꯅꯪꯒꯤ ꯅꯨꯄꯤꯗꯨꯣ ꯀꯃꯥꯏꯅ ꯇꯧꯕ꯭ꯔꯥ ꯑꯌꯨ
ꯃꯁꯥꯏꯒꯤ ꯌꯥꯝ ꯐꯖꯒꯅꯤꯅꯦ
ꯑꯗꯨꯒ ꯀꯩꯒꯤ ꯇꯣꯛꯅꯔꯤꯕ ꯅꯪ
ꯃꯆꯤꯟꯗꯤ ꯃꯆꯤꯟꯗꯤ ꯀꯜꯂꯦꯕꯀꯣ
ꯍꯣꯏ ꯑꯗꯨꯗꯤ ꯅꯨꯄꯤꯒꯤ ꯍꯧꯅ ꯆꯥꯅꯤ ꯀꯩꯅꯣ
ꯑꯁ ꯌꯥꯗꯦ ꯑꯗꯨ ꯑꯣꯏꯔꯁꯨ ꯃꯥ ꯀꯀꯟꯁꯤꯗꯤꯀ ꯃꯑꯣꯡ ꯑꯃꯅꯤ ꯀꯣꯆꯤ ꯃꯌꯥꯝ ꯃꯕ
ꯑꯣ
ꯃꯤꯕꯨ ꯆꯥꯛ ꯆꯥꯗ ꯇꯧꯕꯅꯦꯕ
ꯀꯩꯩꯅꯣ ꯀ ꯆꯥꯛ ꯀ ꯆ ꯍꯥꯏꯗꯤꯦ
ꯑꯈꯟ ꯔꯦꯒꯥꯔꯤꯁꯨ
ꯎꯝ ꯑꯗꯨꯒ ꯑꯇꯣꯞꯄꯗꯤ
ꯑꯇꯣꯞꯄꯗꯤ ꯀꯦ ꯀꯅꯥ
ꯑꯗꯨ ꯃꯥ ꯃꯆꯤꯟ ꯀꯜꯂꯁꯨ ꯃꯥꯒꯤ ꯑꯐꯕꯗꯤ ꯂꯩꯔꯝꯃꯤꯅꯣ
ꯂꯩꯇꯦ ꯃꯥꯒꯤ ꯑ ꯊꯥꯕ ꯍꯥꯏꯕ ꯆꯤꯟ ꯈꯛꯇꯅꯤ
ꯑꯗꯨꯗꯤ ꯅꯪ ꯉꯍꯥꯟꯅ ꯇꯣꯛꯅꯤꯡꯈꯤꯕ ꯌꯥꯕꯅꯤ ꯅꯪꯁꯨ ꯀꯩꯅꯣ
ꯎ ꯑꯗꯨꯗꯨꯃꯗꯤ ꯅꯨꯡꯁꯤꯕ
ꯀꯩꯒꯤꯅꯣ ꯁꯤꯕ ꯃꯆꯤꯟ ꯀꯕꯨꯅꯄꯤꯕꯣ
ꯈꯗꯤ ꯊꯨꯝꯃꯣꯏꯏ ꯊꯨꯝꯃꯣꯏꯏꯅ ꯄꯥꯝꯈꯤꯕ ꯍꯥꯏꯇꯥꯔꯦ
ꯑꯐꯕ ꯂꯩꯇꯕ ꯅꯨꯄꯤꯕꯨ ꯍꯨꯟꯗꯣꯛꯀꯗꯕꯅꯤ ꯀꯔꯤꯅꯣ
ꯑꯁ ꯄꯥꯈꯟꯗꯨꯝ ꯂꯧꯕ ꯌꯥꯗꯦꯅꯦ ꯏꯕꯦꯝꯃꯥ
ꯀꯩ ꯍꯥꯏꯕ
ꯍ ꯂꯣꯄ ꯌꯥꯗꯦꯅꯤ